ꯍꯜꯂꯣ ꯣ
ꯀ
ꯇꯀ꯭ꯔꯣ
ꯅꯨꯡꯉꯥꯏꯔꯤꯕꯣ
ꯣꯡ ꯇ꯭ꯔꯣ
ꯍꯗꯤ ꯌꯦꯉ
ꯀꯅꯥ ꯍꯨꯝꯅ ꯐꯖꯔꯤꯕ ꯄꯣꯖꯤꯁꯟ
ꯏꯁꯄꯦꯟ ꯑꯃꯗꯤ ꯆꯟꯕꯅꯤꯗ
ꯑꯄꯟꯅ꯭ꯔꯅꯤꯅꯦ
ꯑꯥ
ꯑꯩꯗꯤ ꯌꯦꯡꯗꯅ ꯑꯩꯗꯤ ꯌꯦꯡꯗ꯭ꯔꯦꯗ ꯋꯥꯕꯒꯤ
ꯑꯩꯁꯨ ꯋꯥꯕꯒꯤ ꯇꯣꯛꯈ꯭ꯔꯦ ꯍꯧꯖꯤꯛꯇꯤ ꯐꯃꯡꯗ ꯑꯃꯨꯛ ꯆꯪꯉꯦ
ꯍꯌꯦꯡ ꯑꯌꯨꯛꯀꯤꯗꯨ ꯌꯦꯡꯗꯦ ꯄꯨꯡ ꯃꯔꯤ ꯃꯈꯥꯏꯒꯤꯗꯣ ꯍꯣꯏ
ꯑꯗꯨ ꯌꯦꯡꯕ ꯌꯥꯒꯗ꯭ꯔꯥ ꯍꯥꯏꯅ ꯍꯧꯖꯤꯛ ꯇꯨꯝꯃꯩꯁꯤꯔꯥꯟ ꯇꯧꯕꯅꯦꯕ
ꯑꯣ ꯌꯦꯡꯁꯤ ꯀꯩꯅꯣ
ꯑꯥ
ꯃꯃꯥꯡꯗꯒꯤ ꯂꯥꯁ ꯃꯦꯠꯆꯁꯨ ꯑꯣꯏꯕ ꯌꯥꯏ ꯇꯥꯎ ꯌꯥꯗ꯭ꯔꯗꯤ
ꯇꯎ ꯌꯥꯗ꯭ꯔꯗꯤ ꯁꯤꯁ ꯂꯣꯏꯁꯤꯂꯅꯤ ꯃꯥꯁꯤ ꯁꯤꯁꯤꯗ
ꯑꯗꯨꯝ ꯉꯝꯒꯅꯤꯗ ꯑꯩꯅ ꯈꯟꯕꯗ ꯉꯝꯒꯗꯧꯕ ꯃꯥꯡꯒꯗ
ꯑꯥ ꯑꯁꯤꯕꯨꯗꯤ ꯉꯝꯗꯤ ꯉꯝꯃꯗꯕꯗꯤ ꯃꯥꯜꯂ ꯗꯥꯎ ꯗꯥꯎꯁꯨ ꯗꯥꯎꯅꯤꯅ ꯀꯣꯄꯣꯗꯤ
ꯍꯗ
ꯀꯩ ꯏꯟꯁꯥꯡ ꯆꯔꯒꯦ
ꯑꯥ
ꯍꯣꯏꯗꯤ ꯀꯔꯤ ꯃꯇꯥꯡ ꯆꯥꯒꯦ ꯊꯦꯡꯌꯨ
ꯑꯩꯅ ꯀꯩ ꯏꯟꯖꯥꯡ ꯆꯥꯏ ꯏꯟ ꯆꯥꯏꯌꯦ
ꯑꯁ ꯍꯥꯎꯕ ꯉꯥꯛꯇꯅꯤꯅꯦ
ꯑꯥ
ꯀꯩ ꯆꯠꯊꯔꯤꯒꯦ ꯕ꯭ꯔꯗꯔꯗꯤ
ꯑꯁ ꯑꯩꯒꯤ ꯑꯗꯨꯝ ꯄꯨꯟꯁꯤ ꯂꯦꯜꯂꯤꯌꯦꯗ
ꯀꯃꯥꯏꯅ ꯂꯦꯜꯂꯤꯅꯣ ꯋꯥꯔꯤ ꯈꯔ ꯑꯁꯥꯁꯤꯗ
ꯑꯗꯨꯗꯤ ꯐꯟ꯭ꯔꯦ ꯑꯗꯨꯗꯤ ꯐꯟꯔꯦ
ꯑꯁꯤꯒꯤꯁꯤꯗ ꯆꯥꯟꯁ ꯂꯧꯒꯗꯕꯅꯤꯅꯦ
ꯑꯃꯗꯤ ꯑꯃꯗꯤꯗꯤ ꯀꯣꯏꯈ꯭ꯔꯕꯅꯤꯅꯦ ꯁꯤꯗ ꯉꯔꯥꯡꯗꯣ ꯂꯩꯅꯤꯁꯥꯗꯤ ꯌꯥꯝ ꯇꯧꯕꯅꯦꯕ ꯑꯅ ꯑꯗꯨꯒ ꯅꯝꯕꯔꯗꯨ ꯎꯝ ꯑꯗꯨꯒ ꯁꯛ ꯌꯦꯡꯉꯒ ꯌꯥꯔꯝꯗꯕ ꯑꯃ ꯌꯦꯡꯉꯒ ꯌꯥꯔꯝꯗꯕ ꯂꯥꯁꯇ ꯂꯥꯁꯇ ꯇꯣꯛꯈ꯭ꯔꯁꯦꯅ ꯈꯟ ꯀꯥꯟꯗ ꯑꯃ ꯐꯪꯕ
ꯑꯥ ꯑꯗꯨ ꯀꯃꯥꯏꯅ ꯇꯧꯒꯦ
ꯒꯥꯡ ꯃꯩ ꯅꯨꯄꯤ ꯑꯃ ꯐꯪꯏꯤ
ꯑꯥ
ꯃꯁꯛꯇꯤ ꯌꯥꯏ ꯔꯤꯝꯁꯇ ꯅꯔꯁ ꯇꯧꯕꯀꯣ
ꯝ
ꯔꯤꯝꯁꯇ ꯅꯔꯁꯇꯧꯋꯅꯤ ꯑꯗꯣ ꯉꯁꯤꯗꯤ ꯃꯥ ꯄꯥꯎ ꯐꯥꯎꯅꯕ ꯌꯥꯗ꯭ꯔꯦ ꯅꯥꯏꯠ ꯗ꯭ꯌꯨꯇꯤ ꯇꯥꯔꯦ ꯍꯌꯦꯡ ꯐꯥꯎꯅꯔꯒꯦ
ꯑ
ꯂꯥꯁꯇ ꯃꯁꯛ ꯃꯁꯛ ꯐꯖꯕꯤ ꯑꯃ ꯐꯪꯕ ꯋꯥꯥꯟꯗ ꯗꯥꯎꯗꯣ ꯑꯗ ꯃꯥꯏ ꯍꯣꯏ
ꯎꯝ ꯑꯩꯁꯨ ꯇꯧꯕ ꯊꯤꯔꯒ ꯇꯧꯕ ꯇꯥꯔꯦꯅ ꯑꯗꯨꯗꯤ ꯑꯦ
ꯄꯊꯪ ꯎꯝ
ꯇ꯭ꯔꯥꯏ ꯇꯧꯕ ꯌꯥꯏꯅ ꯑꯩꯁꯨ
ꯑ ꯑꯗꯣ ꯑꯩꯒꯤꯗꯨꯗꯤ ꯇꯧꯒꯅꯨꯀꯣ
ꯑꯦ ꯑꯁ ꯇꯧꯒꯦꯗ ꯑꯗꯨꯁꯨ ꯈꯔ ꯊꯥꯔꯛꯑꯣꯗ ꯀꯩꯅꯣ ꯁꯔꯤ ꯃꯤꯁ ꯀꯦ ꯏꯅꯤ ꯀꯦꯅ
ꯃꯥꯅꯤ ꯃꯥꯅꯤꯗꯣ ꯑꯗꯨ ꯑꯁ ꯀꯔꯤ ꯍꯥꯏꯁꯤꯔꯥ ꯑꯩ ꯀꯥꯎꯈ꯭ꯔꯦꯗꯤ ꯍꯥꯏꯒꯦ ꯇꯧꯔꯒ
ꯍꯥꯏꯌꯨ ꯍꯥꯏ ꯈꯜꯂꯣ ꯈꯜꯂꯣ ꯃꯇꯝ ꯂꯩꯔꯤ
ꯎꯝ ꯑ ꯁꯔ ꯁꯛꯇꯦ ꯇꯕꯨ ꯑꯩꯅ ꯃꯥꯕꯨꯅ ꯁꯕ
ꯋꯥꯆꯦꯞꯇ ꯑꯃꯨꯛ ꯄꯥꯎ ꯐꯥꯎꯅꯕ꯭ꯔꯣ
ꯍ
ꯑꯥ ꯌꯥꯏꯦ ꯌꯥꯏꯦ ꯀꯩ ꯂꯝꯗꯒꯤꯗꯒꯤꯅꯤ ꯍꯥꯏꯒꯦ
ꯂꯝꯗꯣ ꯍꯥꯏꯕꯤꯗꯣꯏꯅ ꯃꯥꯂ
ꯑꯥ
ꯑꯗꯨ ꯌꯥꯕ ꯌꯥꯗꯕ ꯈꯗꯦ ꯑꯩ ꯑꯩ ꯀꯣꯏꯔꯅꯤ
ꯎꯝ ꯇꯧꯔꯣ ꯇꯧꯔꯣ ꯇꯥꯡꯈꯨꯜ ꯂꯩꯁꯥꯕꯤ ꯈꯔ ꯊꯥꯖꯤꯜꯂꯛꯑꯣꯅ ꯑꯩꯉꯣꯟꯗꯁꯨ
ꯑ
ꯒꯤ ꯋꯥꯔ ꯃꯣꯍꯤꯟ ꯊꯅꯤ
ꯃꯁꯛ ꯐꯖꯕ ꯐꯖꯗꯕꯗꯨꯗꯤ ꯀꯥꯏꯗꯦꯗ
ꯎꯝ
ꯑꯣꯔꯁ ꯂꯅꯤꯉ
ꯎꯝ
ꯇꯧꯕꯁꯤꯁꯨ ꯁꯥꯛꯊꯤꯔꯁꯨ ꯀꯥꯏꯗꯦꯗ ꯁꯒꯂꯗꯔꯒꯦ
ꯕꯣꯏꯅ
ꯑꯥ ꯄꯁꯛ ꯎꯗꯕꯤ ꯄ꯭ꯂꯣꯠ ꯇꯧꯕꯁꯤ ꯗꯔꯀꯥꯔ ꯇꯥꯖꯩ
ꯎꯝ ꯃ ꯃꯃ ꯀꯥꯏ ꯑꯁ ꯐ
ꯑꯥ ꯀꯩ ꯀꯣꯂꯦꯖ ꯆꯠꯊꯕ꯭ꯔꯣ ꯀꯃꯥꯏꯅ ꯇꯧꯕꯅꯣ ꯅꯪꯒꯤ
ꯃ ꯇꯝꯕ ꯑꯣꯏꯗ ꯃꯗ
ꯑ ꯏꯀ ꯂꯦ
ꯇ꯭ꯋꯦꯟꯇꯤ ꯇꯨ ꯊꯥꯎꯖꯟ ꯇ꯭ꯋꯦꯟꯇꯤ ꯊ꯭ꯔꯤꯗ
ꯑ ꯑꯣꯏꯣꯏꯔꯅꯤ ꯌꯦ ꯑꯗꯨ ꯂꯩ
ꯎꯝ
ꯑꯦꯗꯤ ꯊ ꯑꯁꯣ ꯑꯜꯍ ꯃꯁ ꯂꯩ
ꯑꯣ ꯃꯨꯝꯕꯩ ꯌꯥꯔꯦꯗ ꯑ ꯀꯩꯅꯣ ꯀꯨꯟ ꯀꯨꯟꯒ ꯇꯔꯦꯠ ꯒꯨꯝꯕ ꯁꯨꯔꯔꯕꯅꯤꯅ ꯑꯗꯨꯗꯤ ꯆꯍꯤ
ꯍꯣꯏ ꯆꯠ ꯆꯥꯏꯅꯉꯅꯔ
ꯎꯝ ꯀꯦꯁ ꯇꯧꯋ ꯌꯥꯝ ꯍꯥꯏ
ꯉꯕ ꯃꯥꯜ
ꯈꯔ ꯏꯗꯣ ꯈꯔ ꯌꯥꯎꯕꯀꯣ
ꯑꯣ ꯁ ꯁꯣꯝꯗꯤ ꯑꯁꯂꯒꯦ
ꯑꯩꯗꯤ ꯌꯥꯝꯗ꯭ꯔꯦꯗ
ꯎꯝ
ꯃꯔꯤ
ꯑ
ꯍꯥꯥ
ꯑ ꯑꯣꯀꯦ ꯑꯗ ꯃꯥꯇꯖ ꯂꯔꯕꯣ
ꯑꯩ ꯃꯥꯁꯇꯔ ꯆꯠꯊꯗꯕ ꯒ꯭ꯔꯦꯖꯁ ꯁꯟꯗꯤ ꯇ꯭ꯋꯦꯟꯇꯤ ꯐꯣꯔꯗ ꯂꯣꯏꯔꯦ ꯇꯨ ꯊꯥꯎꯖꯟ ꯇ꯭ꯋꯦꯟꯇꯤ ꯐꯣꯔꯗ
ꯎꯝ
ꯃꯁꯇꯔ ꯆꯠꯊꯔꯗꯤ ꯍꯟꯗꯛꯁꯦ ꯂꯣꯏꯒꯗꯕꯅꯤ
ꯂꯌꯦꯟꯗ꯭ꯔꯣ
ꯌꯦꯦꯝꯗ ꯀꯥꯔꯝꯃꯦꯍ
ꯍꯜ ꯇꯔꯥ
ꯍꯥꯥ
ꯄꯇ꯭ꯔꯣ
ꯑꯥꯔꯊꯅꯦꯦ ꯕꯤ ꯄꯤ ꯑꯦ ꯏꯁꯁꯇ
ꯏꯕꯤꯗꯤ ꯑꯦ
ꯕꯤ ꯄꯤ ꯑꯦꯁ ꯁꯥꯏꯟꯁꯇ ꯑꯣꯏꯕꯅꯤ
ꯎꯝ ꯑꯁꯁꯤ ꯇꯧ ꯂꯣꯏ ꯁꯥꯕꯤꯦ ꯑꯃ ꯊꯪꯕ ꯅꯣꯏꯕꯦ ꯁꯣꯏꯕꯦ ꯊꯣꯡꯕ ꯍꯥꯏꯕꯗꯧ
ꯀꯅꯥ
ꯑꯥ ꯌꯦꯗ
ꯑꯥ
ꯑꯁ ꯀꯥꯗꯂꯅ ꯈꯪ ꯇ
ꯑꯗ ꯀꯅꯥꯔꯣ ꯔꯣꯡꯃꯩꯔꯣ
ꯃꯠꯇꯕ ꯅꯠꯇꯦ
ꯔꯗꯤ ꯈꯪꯗ꯭ꯔꯦ
ꯀꯩꯁꯨ ꯀꯝ ꯤꯣ
ꯑ
ꯇ꯭ꯋꯦꯟꯇꯤ ꯋꯥꯟ ꯕꯤ ꯇ꯭ꯋꯦꯟꯇꯤ ꯋꯥꯟꯗ ꯂꯩ
ꯇ꯭ꯋꯦꯟꯇꯤ ꯋꯥꯟꯗ ꯂꯣꯏꯕ
ꯎꯝ
ꯑ ꯃꯁꯇꯥꯔꯗꯤ ꯀꯥꯏ ꯇꯧꯕ
ꯎꯃꯤꯗ
ꯑ
ꯎꯝ ꯇꯁꯤꯗ
ꯑꯆꯥ ꯀꯩ ꯁꯕꯖꯦꯛ ꯂꯧꯒꯦ
ꯕꯤꯖꯤꯅꯦꯁꯦ
ꯕꯤꯗꯤ
ꯕꯤꯖꯤꯅꯦꯁ ꯑꯦ
ꯑꯦꯝ ꯕꯤ ꯑꯦꯅ ꯑꯦꯝ ꯌꯨꯗ ꯇꯧꯕ
ꯑꯣ
ꯑꯣ ꯌꯥꯅꯦ ꯑꯩꯁꯨ ꯍꯟꯗꯛ ꯑꯦꯜ ꯑꯦꯜ ꯕꯤ ꯑꯃꯨꯛ ꯆꯣꯠꯊꯁꯤꯔꯅ ꯇꯧꯕ
ꯎꯝ ꯑ ꯑꯩꯁꯨ ꯄꯣꯂꯤꯇꯀꯦꯜ ꯁꯥꯏꯟꯁꯨꯛꯇ ꯃꯥꯔ
ꯑꯥ ꯚ ꯂꯧꯕꯗꯣ ꯑꯩꯁꯨ ꯀꯣꯔꯄꯣꯔꯦꯠꯀꯤ ꯂꯧꯅꯤꯡꯕꯀꯣ
ꯎꯝ ꯍ ꯁ ꯐꯪꯒꯦ ꯃꯁ
ꯎꯝ
ꯃꯅꯤꯄꯨꯔꯕꯨ ꯇꯧꯋꯤ ꯇꯅꯣꯕꯨꯗ ꯍꯤꯟꯗꯤꯕꯨ ꯇꯧꯋꯤ
ꯑꯗꯨꯣꯏꯗ ꯑꯦꯝ ꯕꯤ ꯑꯦ ꯇꯧꯕꯁꯤꯗꯤꯀꯣ
ꯎꯝ
ꯀꯣꯂꯦꯖ ꯑꯐꯕꯗ ꯅꯠꯇ꯭ꯔꯗꯤ ꯈꯔ ꯋꯥꯕꯅꯤ ꯀꯣꯂꯦꯖ ꯑꯐꯕꯁꯤꯁꯨ ꯄꯩꯁꯥ ꯌꯥꯝ ꯆꯪꯕꯅꯦꯕ
ꯆꯁ ꯆꯟꯕ
ꯁꯤꯛꯁꯇꯤ ꯁꯚꯦꯟꯇꯤ ꯑꯗꯨꯝ ꯆꯪꯕꯅꯦꯕ
ꯑꯣꯝ
ꯦ ꯐꯠꯇꯕ ꯇꯦꯟ ꯇ꯭ꯋꯦꯟꯇꯤ ꯆꯪꯕꯗꯨꯗꯤ ꯀꯥꯟꯅꯗꯕꯅꯤ
ꯆꯅꯗꯕꯣ
ꯎꯝ ꯀꯌꯥꯃꯨꯛꯇꯤ ꯆꯪꯒꯦ ꯑꯦꯝ ꯌꯨꯗ
ꯏꯗ ꯍ ꯃꯥꯁꯇꯔ ꯇꯝꯕꯜ ꯏꯗꯤ ꯏꯗꯨ ꯂꯨꯄꯥ ꯀꯩꯅꯣ ꯂꯥꯛ ꯑꯃ ꯀꯥꯒꯦ ꯇꯧꯕꯦꯗ ꯐꯥꯒꯦ ꯇꯧꯕ ꯈꯤꯇꯪ ꯉꯥꯏꯗ ꯍꯥꯏꯗꯤ
ꯑꯥ ꯐꯗꯤ ꯐꯗꯦꯕꯀꯣ ꯑꯗꯨꯗꯤ ꯌꯥꯝ ꯍꯣꯡꯉꯕꯅꯤꯗ ꯑꯦꯝ ꯌꯨ ꯗꯤ ꯑꯦꯝꯒꯨꯝꯕꯗꯗꯤ ꯑꯣꯏꯕ ꯉꯝꯃꯣꯏꯗ
ꯑ ꯄ꯭ꯂꯦꯁꯃꯦꯟ ꯐꯗꯕ ꯎ ꯐꯖꯕ ꯐꯪꯕ ꯉꯝꯗꯦ
ꯑꯦꯝ ꯕꯤ ꯑꯦ ꯗꯤ ꯀꯣꯂꯦꯖ ꯑꯐꯕꯗ ꯑꯣꯏ ꯍꯧꯖꯤꯛ ꯖꯦ ꯑꯦꯟ ꯌꯨ ꯗꯦꯜꯂꯤꯗ ꯖꯦ ꯑꯦꯟꯨꯗꯤ ꯗꯤ ꯌꯨ ꯐꯥꯎꯕ ꯐꯧꯕ ꯈꯔ ꯋꯥꯏꯑꯦꯕ ꯃꯣꯏꯗꯤ
ꯑ ꯑꯥꯏ ꯑꯥꯏ ꯑꯦꯝ
ꯑꯥ ꯑꯥꯏ ꯑꯥꯏ ꯑꯦꯝꯒꯨꯝꯕꯗꯤ ꯌꯥꯏ ꯑꯥꯏ ꯑꯥꯏ ꯑꯦꯝꯒꯨꯝꯕꯗꯤ ꯌꯥꯏ
ꯍꯣꯏ
ꯈꯔ ꯆꯪꯗꯤ ꯆꯪꯕ ꯃꯥꯜꯂꯦ ꯑꯩꯡꯁꯨ
ꯍ
ꯃꯅꯤꯄꯨꯔꯗ ꯂꯩꯇꯕꯁꯦ ꯀꯩꯒꯤꯅꯣ ꯈꯪꯗꯅꯦ ꯁꯤꯂꯣꯡꯒ ꯒꯣꯇꯤꯗꯨꯁꯨ ꯂꯩꯕ꯭ꯔꯥ
ꯍꯦ ꯒꯨꯍꯥꯇꯤꯗꯨꯁꯨ ꯅ ꯁꯤꯂꯣꯡꯗꯨꯁꯨ ꯅ
ꯎꯝ ꯁꯤꯂꯣꯡꯗꯨꯒꯤꯗꯤ ꯈꯪꯉꯦ
ꯎꯝ ꯑꯩꯁꯨ ꯍꯧꯖꯤꯛ ꯁꯤꯂꯣꯡꯗ ꯂꯩꯕꯅꯦ
ꯑꯣ ꯑ ꯑꯆꯥ ꯑꯅꯤ ꯄꯔꯗꯅꯠꯇꯦꯕ
ꯍꯣꯏ
ꯌꯥꯏ ꯌꯥꯏ ꯀꯩ ꯆꯠꯊꯕꯅꯣ ꯊꯕꯛ ꯇꯧꯕ꯭ꯔꯥ
ꯌꯥ ꯑꯦꯛꯖꯥꯝ ꯊꯥꯒꯦꯅꯀꯣꯗ
ꯀꯩ ꯑꯦꯛꯖꯥꯝꯅꯣ
ꯕꯤꯦꯡꯒꯤ
ꯑ ꯄꯤꯌꯧꯒꯦ
ꯄꯤ ꯑꯥꯏ ꯄꯤ ꯑꯣꯒꯤ ꯍꯣꯏ ꯑꯥꯔ ꯕꯤ ꯑꯥꯏꯒꯨꯝꯕꯒꯤ ꯑꯥꯔ ꯕꯤ ꯑꯥꯏ ꯑꯥꯔ ꯕꯤ ꯑꯥꯏꯒꯤꯁꯨ ꯊꯥꯒꯦꯅꯦ
ꯍꯟꯗꯛ ꯐꯣꯝ ꯊꯣꯛꯑꯕꯅꯤ ꯈꯪ ꯀꯣ
ꯍꯣꯏ ꯍꯣꯏ ꯇꯧꯁꯤꯟꯈ꯭ꯔꯦ ꯚꯦꯀꯦꯟꯁꯤ ꯌꯥꯝꯃꯦ ꯃꯣꯏ ꯍꯟꯗ
ꯑꯦꯛꯖꯥꯝ ꯊꯥꯔꯒ ꯂꯩꯕꯅꯦꯕ ꯑꯩꯁꯨ
ꯑꯥ ꯑꯥꯏ ꯕꯤ ꯄꯤ ꯑꯦꯁ ꯄꯤ ꯑꯣꯒꯤꯁꯨꯗꯄ
ꯊꯣꯛꯈ꯭ꯔꯦ
ꯎꯝꯁꯤ ꯁꯚꯦꯟ ꯊꯥꯎꯖꯟ ꯄ꯭ꯂꯁꯅꯦ
ꯑꯗꯣ ꯃꯦꯠꯁꯀꯁꯦ ꯈꯔ ꯂꯨꯕ ꯑꯗꯨꯅꯤꯅꯦ
ꯑꯩ ꯃꯦꯆ ꯈꯈꯤꯇꯪ ꯅꯤꯅꯦ ꯑꯗꯨ ꯔꯤꯖꯅꯤꯡꯁꯨ ꯂꯨꯏꯌꯦ ꯄꯤ ꯑꯣꯒꯤꯁꯦ ꯀ꯭ꯂꯥꯛꯇꯤ ꯌꯥꯝ ꯂꯥꯏꯑꯕ ꯑꯃꯨꯛꯀ
ꯑꯥ
ꯄꯤ ꯑꯣ ꯏꯁꯅꯒ
ꯔꯤꯖꯅꯤꯡꯁꯦ ꯕꯦꯡꯀꯤꯡꯒꯤꯗꯤ ꯑꯗꯨꯝ ꯂꯨꯕ ꯃꯥꯜꯂꯦ
ꯎꯅꯦ
ꯑꯩ ꯗꯤ ꯑꯦꯁ ꯑꯦꯁ ꯁꯤꯒꯤ ꯑꯗꯨꯝ ꯊꯥꯏꯕ
ꯑ ꯑꯩ ꯑꯦꯁ ꯑꯦꯁ ꯑꯦꯁ ꯁꯤꯗꯤ ꯑꯃ ꯐꯥꯎꯁꯨ ꯊꯥꯗ꯭꯭ꯔꯔꯤ
ꯔꯦꯡꯀꯤꯡꯒꯤꯗꯤ ꯑꯥꯔ ꯑꯥꯔ ꯕꯤ ꯂꯥꯛꯇꯨ ꯑꯗꯨ ꯊꯥꯔꯝꯃꯦ
ꯑꯣ
ꯇꯄꯗꯤ ꯄꯤꯌꯣꯒꯤꯗꯤ ꯇꯧꯔꯝꯗꯕ
ꯎꯝ
ꯔꯦꯜꯋꯦꯁꯨ ꯇꯧꯔꯝꯃ ꯑꯩ ꯂꯥꯁ ꯏꯌꯥꯔꯗꯁꯨ ꯗꯦꯜꯂꯤꯗ ꯂꯩꯔꯝꯃꯦꯕ
ꯑꯣ ꯗꯦꯜꯂꯤꯗ
ꯗꯦꯜꯂꯤꯗ ꯑꯦꯛꯖꯥꯝ ꯇꯥꯔꯒ ꯂꯩꯕ ꯔꯦꯜꯋꯦꯒꯤꯒꯨꯝ ꯑꯗꯨ ꯊꯥꯕ ꯆꯠꯂꯦ ꯍꯦꯛ ꯀꯌꯥꯝ ꯄꯥꯗꯕꯅꯤꯅꯣ ꯌꯥꯗꯦꯅꯤ ꯃꯌꯥꯡ ꯃꯆꯥꯒ ꯀꯝꯄꯤꯠ ꯇꯧꯕꯁꯦ ꯈꯔ ꯂꯣꯏꯕ
ꯑꯝ
ꯎꯈ꯭ꯔꯣꯜꯗꯗꯤ ꯀꯩꯅꯣ ꯃꯌꯥꯁꯤꯩꯅ ꯀꯣꯆꯤꯡ ꯇꯧꯕ ꯄꯥꯏꯅꯔ ꯑꯦꯀꯥꯗꯃꯤꯗꯨ ꯂꯥꯛꯄ ꯅꯠꯇ꯭ꯔꯣ
ꯂꯧꯈ꯭ꯔꯨꯝꯗꯅꯣ
ꯑꯥ
ꯥꯏꯣ ꯑꯗꯨꯗꯤ ꯌꯥ ꯅꯣꯁꯅꯦ